ꯍꯜꯂꯣ
ꯍꯜꯂꯣ ꯍꯜꯂꯣ
ꯀꯩꯅꯣ ꯃꯤꯅꯤꯠ ꯇꯔꯥꯅꯤꯣꯏ ꯆꯣꯡꯊꯣꯔꯛꯏꯅ
ꯍꯥꯥ
ꯃ ꯇꯔꯥꯅꯤꯊꯣꯏ ꯆꯣꯡꯊꯣꯛꯑ ꯂꯩꯔꯦ ꯑꯩꯕꯣ
ꯈꯪꯗꯦ ꯑꯗꯨꯗꯤ ꯕꯖꯥꯔꯗꯒꯤ ꯑꯃ ꯀꯩꯁꯥꯝꯄꯥꯠ ꯂꯣꯝꯗ ꯂꯥꯛꯄꯒꯤ ꯂꯝꯕꯤꯗꯣ
ꯎꯝ
ꯑꯗꯨꯗꯅꯦ ꯈꯣꯡꯅꯒ ꯆꯠꯂꯒ ꯈꯨꯠꯀ ꯁꯝꯅꯔꯒ ꯌꯥꯝꯝ ꯇꯧꯔꯝꯃꯤꯗ ꯅꯠꯇꯦ ꯃꯌꯨꯝꯕꯣꯛ ꯊꯤꯟꯕꯗꯣ ꯑꯁꯣꯝ ꯃꯌꯥꯏ ꯂꯝꯕꯤꯔꯣꯝꯗꯅꯦꯕ ꯑꯗ ꯃ ꯌꯨꯝꯗꯨ ꯍꯥꯏꯗꯤ ꯃꯇꯨꯡꯗ ꯊꯥꯗꯣꯛꯈꯤꯕꯗꯨ ꯅꯨꯡꯉꯥꯏꯇꯦꯅ ꯑꯣꯇꯣꯗ ꯑꯗꯨꯝ ꯍꯥꯏꯗꯤ ꯑꯗꯨꯝꯠ ꯑꯣꯇꯣꯗꯣ ꯑꯗꯨꯝꯠꯃꯤꯟꯅꯕ ꯆꯠꯃꯤꯟꯅꯔꯒ ꯑꯩꯅ ꯑꯃꯨꯛ ꯑꯣꯇꯣꯗ ꯑꯃꯨꯛ ꯑꯗꯨꯝ ꯍꯟꯒꯦꯅꯦ ꯊꯥꯎꯖꯤ ꯂꯩ ꯇꯕꯗꯤꯦ
ꯑꯗꯌꯦ ꯑꯃ ꯀꯩꯅꯣꯝ ꯂꯩꯗꯍꯦꯛ ꯃꯣꯏꯒꯤ ꯑꯃ ꯑꯁꯣꯝ ꯅꯥꯀꯟꯒꯤ ꯀꯩꯅꯣ ꯃꯣꯏ ꯌꯨꯇꯌꯨꯕꯔ ꯈꯔ ꯂꯩꯕꯗꯣ ꯑꯃ ꯑꯁ ꯀꯩꯅꯣ ꯅꯪꯅ ꯅꯨꯄꯥ ꯀꯣꯏꯅꯤꯗꯤ ꯈꯪꯉꯒ ꯒꯥꯔꯤꯆꯧꯕ ꯑꯃꯃꯊꯧꯅꯤ ꯈꯪꯗꯦ ꯇꯧꯕꯗ
ꯀꯔꯤꯦ
ꯑꯁ ꯑꯃ ꯀꯩꯅꯣ ꯂꯥꯏꯌꯦꯟ ꯂꯥꯏꯟ ꯂꯣꯏ ꯃꯣꯏ ꯇꯧꯕꯗ ꯑꯃ ꯅꯨꯄꯤꯗꯨꯗ ꯅꯪꯅ ꯅꯨꯄꯥ ꯀꯣꯏꯅꯤꯡꯗꯤ ꯈꯪꯉꯒ ꯒꯥꯔꯤ ꯆꯆꯄꯐꯝ ꯊꯝ ꯈꯪꯗꯦ ꯀꯔꯤꯅꯣ ꯇꯗ ꯊꯣꯛꯅꯔꯁꯦꯅ ꯇꯧꯕꯣ
ꯑꯣ
ꯃꯅꯝ
ꯃꯤ ꯃꯤ ꯃꯤ ꯃꯤꯒꯤꯗꯤ ꯒꯥꯔꯤ ꯑꯁꯨꯧꯕ ꯂꯣꯏ ꯊꯧꯋꯅ ꯇꯧꯔꯣ
ꯑꯦ ꯑꯗꯒꯤ ꯑꯆꯥꯄꯣꯠꯆꯥꯥꯕꯁꯤꯅ ꯅꯨꯄꯥꯅꯗ ꯄꯨꯊꯣꯛꯇꯗꯤ ꯌꯥꯗꯕꯕꯁꯤ
ꯎꯝ ꯑꯗꯣ ꯑꯩꯕꯨꯗꯤ ꯁꯨꯝ ꯍꯥꯏꯗꯤ ꯁꯨꯝ ꯈꯪꯅꯔꯛꯄꯗ ꯅꯨꯄꯥꯅ ꯄꯨꯊꯣꯛꯇ ꯌꯥꯗꯦꯅ ꯇꯧꯕ ꯅꯨꯄꯤ ꯄꯥꯛ ꯈꯪꯅꯔꯛꯇꯦ ꯍꯥꯏꯗꯤ ꯍꯧꯔꯛꯄꯗ ꯑꯗꯨꯝ ꯇꯣꯛꯊꯣꯛꯑꯦꯕ ꯑꯗꯨꯃꯥꯏꯅ
ꯁꯨꯝ ꯋꯥꯔꯤꯅꯤꯗ ꯍꯥꯏꯕꯗꯤ ꯑꯆꯥꯄꯣꯠ ꯑꯃ ꯆꯥꯔꯣ ꯀꯩꯅꯣꯝ ꯇꯧ ꯅꯨꯄꯥꯅ ꯑꯗꯨꯝ ꯄꯤꯗꯅ
ꯍꯥꯏꯗꯤꯅꯦ ꯍꯣꯏ ꯑꯗꯨꯃꯥꯏꯅ ꯑꯗꯨꯝ ꯄꯤꯗꯤ ꯄꯤꯗꯅ ꯑꯗꯨ ꯍꯥꯏꯗꯤ ꯁꯨꯝ ꯑꯩ ꯂꯩ ꯂꯩꯇꯦꯗꯣ ꯑꯗꯨꯝ ꯐꯖꯅ ꯈꯪꯉꯒ ꯐꯖꯅ ꯑꯗꯨꯃꯥꯏꯅ ꯋꯥꯔꯤꯗꯣ ꯍꯥꯟꯅ ꯐꯖꯅ ꯃꯃꯨꯠ ꯇꯥꯅ ꯑꯩ ꯀꯅꯥꯅꯣ ꯑꯗꯩ ꯃꯥ ꯀꯅꯥꯅꯣꯗꯣ ꯈꯪꯗꯣꯛꯅꯔꯒ ꯑꯔꯩ ꯂꯩꯇꯗꯣ ꯑꯗꯨꯃꯥꯏꯅ ꯌꯦꯡꯅꯩꯌꯦꯕ ꯑꯗꯨꯗ ꯌꯥꯔꯣꯏꯗꯧꯗꯨꯗꯤ ꯍꯧꯔꯀꯥꯟꯗ ꯑꯗꯨꯝ ꯍꯧꯗ꯭ꯔꯤꯀꯥꯟꯗ ꯑꯗꯨꯝ ꯇꯣꯛꯊꯣꯛꯈꯤꯕꯅ ꯐꯩꯕ ꯉꯜꯂꯤꯉꯥꯏꯗ ꯀꯣꯏꯁꯤꯟꯗꯦ ꯑꯩ
ꯑꯗꯨꯢ ꯁꯔꯨꯛꯄꯨꯗꯤ ꯍꯌꯦꯡꯋꯥꯏ ꯑꯩꯈꯣꯏ ꯃꯥꯥꯅ ꯑꯗꯨꯝ ꯁꯤꯟꯕꯤꯕꯨ ꯑꯗꯨꯝ ꯌꯥꯔꯒꯦꯗ ꯑꯩꯗꯤ
ꯌꯥꯔꯦ ꯌꯥꯔꯦ ꯑꯁ ꯑꯝꯇꯅꯦ ꯀꯣꯏꯗꯧꯕ ꯑꯝ ꯁꯠ
ꯁꯒꯔꯅ ꯑꯦ ꯐꯥꯒꯤ ꯅꯠꯇꯦꯅꯦ ꯑꯁ ꯅꯪ ꯍꯧꯖꯤꯛ ꯀꯣꯏꯅꯩ ꯃꯤꯌꯥꯝꯗꯣ ꯅꯪ ꯊꯨꯡꯅꯅꯤ ꯀꯤꯝ ꯉꯥꯝꯄꯣꯟꯇꯦ
ꯎꯝ
ꯑꯗꯨꯅ ꯍꯣꯏꯗ ꯑꯩꯈꯣꯏꯃꯅ ꯍꯌꯦꯡ ꯋꯥꯢ ꯑꯩꯒꯤꯅꯦꯅ ꯁꯦꯝꯕꯤ ꯑꯩꯒꯤ ꯑꯣꯏꯅ ꯁꯦꯝꯕꯤꯕꯗꯣ ꯑꯣꯏꯅ ꯌꯥꯔꯒꯦꯅ
ꯋꯥꯔꯤ ꯁꯥꯟꯅꯗꯧꯕꯒꯤ ꯑꯃꯁꯨ ꯉꯥꯏ ꯂꯩꯔꯦ
ꯎꯝ ꯉꯥꯛ ꯁꯥꯟꯅꯔꯤ ꯁꯣꯝꯗ
ꯁꯣꯝꯗ ꯅꯨꯄꯥ ꯃꯁꯦꯟ ꯉꯥꯛꯇ ꯁꯥꯟꯅ ꯂꯩꯔꯦ
ꯑꯄꯥꯝꯕꯁꯤꯡ ꯂꯣꯏꯅ ꯁꯥꯟꯅꯔꯤ
ꯒ꯭ꯔꯨꯞꯇꯅ ꯃꯣꯏ ꯅꯨꯄꯤ ꯅꯨꯄꯥ ꯅꯨꯄꯤ ꯅꯨꯄꯥ ꯁꯥꯟꯅꯗꯅ ꯌꯥꯝ ꯇꯧꯈꯤꯗꯥꯢꯅꯦ ꯑꯩꯈꯣꯏꯅ ꯁꯣꯝꯗ ꯅꯨꯄꯥ ꯃꯁꯦꯟ ꯉꯥꯛꯇ
ꯑꯝ
ꯍꯩꯅꯗ꯭ꯔꯦꯍꯦ
ꯑꯪꯒꯅꯦꯕ
ꯍꯥꯥ ꯀꯩ ꯍꯥꯢꯅꯣ ꯍꯜꯂꯣ
ꯑꯥꯎ ꯇꯥꯏ ꯇꯥꯏꯌꯦ ꯅꯠꯇꯦ ꯇ ꯁꯨꯝ ꯍꯥꯏꯕꯅꯤꯗ ꯋꯥꯔꯤꯅꯤꯅ
ꯑꯣ ꯑꯩ ꯃꯤ ꯑꯍꯨꯝ ꯃꯔꯤꯗꯩ ꯍꯦꯟꯅ ꯁꯥꯟꯅꯗ꯭ꯔꯤꯕ ꯃꯉꯥ ꯁꯨꯨꯔ ꯃꯥꯜꯂꯦ ꯃꯤ ꯃꯉꯥꯗꯩ ꯍꯦꯟꯅ ꯁꯥꯟꯅꯗ꯭ꯔꯤꯕ ꯃꯤ ꯄꯥꯡꯁꯥꯟꯗ ꯁꯥꯟꯅꯩ ꯃꯁꯛ ꯈꯪꯅꯗꯕ ꯃꯤ ꯁꯥꯟꯅꯔꯨꯕꯁꯨ ꯑꯃꯨꯛ ꯑꯁ ꯇꯥꯜꯂꯦ ꯍꯩꯅꯔꯛꯇ꯭ꯔꯦꯗ ꯅꯪꯒꯤ ꯈꯨꯍꯥꯢꯗꯨꯗꯤ
ꯑꯦ ꯅꯠꯇꯦꯕ ꯑꯩꯗꯤ ꯇꯧꯗꯦ ꯍꯥꯏꯕ ꯑꯩꯝ ꯅꯪ ꯀꯩꯅꯣꯗ ꯉꯁꯤ ꯁꯥꯟꯅꯩꯁꯤꯅꯦ ꯏꯕꯥꯅꯤ
ꯑꯇꯩ ꯅ ꯅꯃꯥꯟꯅꯕ ꯀꯩ ꯈꯔ ꯌꯥꯎꯈꯤꯗꯥꯢꯅꯦ ꯍꯦꯜꯃꯦꯠ ꯍꯣꯏ ꯀꯩ ꯍꯣꯢ
ꯁꯅꯗꯦꯗ
ꯁꯅꯥ ꯌꯥꯗꯔꯣ
ꯑꯁ ꯀꯥꯏ ꯑꯁꯨꯝ ꯍꯥꯏꯖ ꯋꯥꯅꯤꯗ ꯃꯇꯝ ꯐꯪꯗꯦꯗ ꯀꯥꯏ ꯑꯗ ꯑꯦꯁꯥꯏ ꯃꯌꯥꯝꯁꯤ ꯈ꯭ꯋꯥꯡ ꯀꯣꯏꯕꯤꯅꯤ ꯍꯧꯖꯤꯛ ꯑꯗꯨ ꯑꯗꯩ ꯄ꯭ꯔꯖꯦꯟꯇꯦꯁꯟ ꯑꯃ ꯀꯩ ꯑꯗꯒꯤꯗꯤ ꯑꯗꯨ ꯅꯨꯡꯇꯤꯒꯤ ꯁꯨꯝ ꯄꯨꯟꯕꯤ ꯇꯧꯔ ꯂꯩꯔꯦ
ꯑꯗꯨꯒꯤ ꯀꯩꯅꯣꯗꯣ ꯑꯩꯁꯨ ꯍꯥꯏꯗꯤ ꯂꯣꯏꯁꯤꯟꯗ꯭ꯔꯤ ꯀꯥꯟꯗ ꯑꯗꯨ ꯑꯗꯨꯅꯅꯦ ꯑꯩꯅ ꯁꯥꯟꯅꯕ ꯉꯝꯗꯗꯅ ꯋꯥꯔꯤ ꯀꯩꯅꯣ ꯇꯧꯕ ꯉꯝꯗ ꯅꯍꯥꯟꯗ ꯌꯥꯝ ꯇ ꯁꯥꯟꯅꯗꯦ ꯏꯪꯂꯤꯁꯀꯤꯗꯨꯁꯨ ꯀꯩꯝ ꯁꯥꯎꯟ ꯌꯥꯎꯗ꯭ꯔꯦ ꯑꯝꯇ
ꯀꯩꯅꯣ ꯑꯣꯟ ꯇꯧꯗꯦꯕ ꯍꯥꯏꯗꯤ ꯄꯨꯟ ꯑꯗꯨ ꯃꯤ ꯑꯗꯨꯝ ꯄꯨꯟ ꯂꯩꯕ ꯑꯗꯨꯝ ꯌꯨꯝꯗꯐꯥꯎ ꯂꯩꯕ ꯃꯇꯝꯐꯥꯎ ꯍꯥꯟꯅꯗꯒꯤ ꯑꯃ ꯑꯃꯅ ꯑꯃꯨꯛ ꯑꯃ ꯍꯧꯔꯛꯀꯦ ꯑꯃꯅ ꯑꯃꯨꯛ ꯑꯗꯒꯤꯗꯤ ꯀꯩꯟ ꯇꯧꯅꯤꯡꯕꯅꯤꯅ ꯗꯨꯝ ꯆꯠꯂꯦ ꯐꯪꯗꯦ ꯃꯇꯝꯗꯨ ꯑꯗꯨ ꯍꯜꯂꯛꯑꯅꯤ ꯑꯗꯩ ꯋꯥꯔꯅꯤ
ꯎꯝ꯫
ꯑꯗꯩ ꯒꯦꯝ ꯉꯥꯢꯍꯥꯛ ꯁꯥꯟꯅꯔ ꯈꯣꯠꯂ ꯑꯗꯨꯃꯥꯏꯅ ꯂꯩꯔꯥꯅꯤ
ꯀꯩꯝ ꯇꯥꯗ꯭ꯔꯦ ꯅꯪꯒꯤꯁꯤ ꯂꯥꯞꯊꯣꯛ ꯈꯤꯇꯪ ꯂꯥꯞꯊꯣꯔꯛꯄꯗ ꯍꯥꯏꯗꯤ ꯍꯧꯖꯤꯛꯄꯨꯗꯤ ꯇꯥꯏ ꯅꯥꯀꯣꯡꯗ ꯊꯥꯡꯖꯤꯟꯗ꯭ꯔꯒꯗꯤ ꯇꯥꯗꯦ ꯍꯥꯏꯕ ꯅꯪꯒꯤꯁꯦ
ꯎꯝ
ꯚꯣꯏꯁ ꯌꯥꯝ ꯄꯤꯛꯄꯗꯧꯅ ꯇꯧꯋꯦ ꯍꯥꯏꯗꯤ ꯑꯇꯣꯞꯄ ꯁꯨꯝ ꯁꯥꯟꯅꯕ ꯌꯥꯎ ꯀꯥꯟꯗꯒ ꯑꯗꯨꯝ ꯐꯣꯟꯗꯣ ꯃꯦꯠꯂꯒ ꯑꯗꯨꯝ ꯁꯥꯟꯅꯕ ꯌꯥꯎꯋꯦꯕ ꯑꯗꯨꯝ ꯇꯥꯏꯌꯦꯕ꯫ ꯈꯪꯗꯦ ꯅꯪ ꯈꯤꯇꯪ ꯀꯛ ꯂꯥꯞꯊꯣꯛꯑꯣ ꯍꯥꯏꯗꯤ ꯌꯥꯝ ꯀꯟꯅ ꯂꯥꯞꯊꯣꯛꯇꯕꯤꯗ ꯐꯣꯟꯁꯤ ꯃꯦꯁꯦꯁ ꯀꯩꯩ ꯍꯟꯒꯦ ꯈꯣꯠꯈꯤꯕ ꯀꯩꯅꯣ ꯑꯗꯨꯃꯥꯏꯅ ꯇꯧꯕꯗꯣ ꯑꯝ ꯇꯥꯗꯦ ꯍꯥꯏꯕ ꯅꯥꯀꯣꯡꯗ ꯊꯥꯡꯖꯤꯟꯗꯔꯤꯈꯩ ꯊꯥꯗꯥꯔꯦ
ꯀꯩꯅꯣ ꯇꯧꯕ꯭ꯔꯣ ꯀꯩꯅꯣꯒꯤ ꯐꯣꯟꯒꯤ ꯕꯣꯂꯨꯝ ꯂꯩꯊꯔꯒ ꯀꯣꯜꯒꯤ ꯕꯣꯂꯨꯝ ꯂꯩꯈꯠꯂꯣ ꯀꯩꯅꯣ
ꯗꯥꯢꯔꯦꯛ ꯀꯩꯅꯣꯅꯤ ꯐꯨꯜꯗꯅꯤ ꯀꯣꯜꯒꯤ ꯊꯝꯃꯤꯁꯦ ꯈꯔ ꯃꯁꯥꯒꯤ ꯄꯤꯛꯆꯕꯅꯤ ꯁꯤ ꯂꯥꯎꯠꯁꯨ ꯊꯥ ꯌꯥꯗꯕꯒꯤ
ꯎꯝ
ꯃꯁꯥꯒꯤ ꯑꯗꯨꯝ ꯈꯔ ꯄꯤꯛꯆꯕꯅꯦ
ꯎꯝ
ꯑꯗꯨꯗ ꯅꯪꯒꯤꯁꯨ ꯅꯃꯨꯛ ꯍꯦꯟꯅ ꯑꯃꯨꯛ ꯄꯤꯛꯈꯤꯕꯒꯤ ꯑꯃꯨꯛ ꯇꯧꯕ
ꯈꯪꯗꯦꯅꯦ ꯃꯣꯔꯦ ꯐꯣꯟꯗꯨꯒ ꯑꯩꯒꯤ ꯑꯇꯥꯡꯕ ꯐꯣꯟꯁꯤꯒ ꯃꯥꯟꯅꯗꯦ ꯀꯩꯅꯣ
ꯍꯣ ꯐꯔꯦ ꯐꯔꯦ ꯀꯁꯥꯎ ꯗꯅ ꯐꯥ ꯍ‌ꯦꯜꯂ‌ꯦ ꯅꯪꯒꯤ ꯗꯨꯗꯤ ꯑꯗꯨꯗꯤ꯫
ꯑꯦ ꯁꯤꯗꯩ ꯀꯆꯧꯗꯅ ꯍꯦꯜꯂ ꯗꯤ ꯀꯦꯆꯧꯗꯥꯅ ꯂꯣꯢ ꯁꯤꯠꯂꯣꯏꯗ꯭ꯔꯣ
ꯀꯆꯧꯗꯒꯤ ꯚꯣꯂꯨꯝ ꯈ꯭ꯋꯥꯏ ꯂꯩꯊꯕꯗꯣ ꯊꯤꯅ ꯍꯧꯕꯅꯤꯀꯣ ꯕꯦꯔꯥ ꯈꯥꯕꯅꯦ ꯈꯨꯍꯧ ꯄꯔꯤꯡ ꯆꯨꯝꯗꯕꯅꯦꯕ ꯅꯥꯏꯈꯣ ꯇꯥꯗ꯭ꯔꯦ ꯍꯥ ꯍꯜꯂꯣ
ꯑꯗꯨꯐ ꯂꯥꯁ ꯕꯨꯣꯂꯨꯝꯗ ꯍꯥꯏꯔꯛꯁꯨ ꯄꯁꯤꯒ ꯂꯣꯏ ꯁꯥꯂꯥꯛ ꯍꯥꯏꯔꯦꯗꯣ
ꯌꯥꯗꯕꯅꯦꯕꯨ ꯌꯦꯔ ꯄꯤꯁꯀ ꯊꯤꯟꯗ꯭ꯔꯥꯗꯤ꯫ ꯆꫭꯞ ꯀꯦꯗꯅꯤ ꯀꯆꯧꯗꯗꯤ
ꯈꯣꯡꯉ‌ꯦꯗꯣ
ꯎꯝ
ꯍꯥꯏꯗꯤ ꯔꯤꯇꯣꯟ ꯑꫭꯏꯔꯕꯁꯨ ꯍꯧꯋꯦꯕ
ꯎꯝ ꯑꯁ ꯊꯥꯏꯅ ꯀꯤ ꯄꯦꯒꯀ ꯄꯥꯏꯔꯤ ꯀꯥꯟ ꯀꯩꯅꯣ ꯑꯣꯏꯅ ꯑꯗꯨꯅ ꯐꯩꯗ ꯁꯥꯟꯅ ꯈꯣꯠꯅ ꯇꯧꯔꯒ ꯍꯧꯖꯤꯀꯦꯟ ꯐꯣꯟ ꯂꯦꯞꯇꯣꯞ ꯑꯥꯅ
ꯀꯤꯄꯦꯗ ꯍꯥꯏꯔꯒ ꯀꯤꯄꯦꯗ ꯃꯇꯝꯗꯨꯗ꯫ ꯇꯁꯁꯨ ꯌꯥꯕ ꯀꯤꯄꯦꯗꯁꯨ ꯌꯥꯕ ꯑꯗꯨ ꯊꯤ ꯀꯩꯅꯣꯅꯤꯀꯣ ꯅꯩꯕꯤꯅꯤꯀꯣ ꯑꯗꯨꯒ
ꯑꯗꯨꯅ ꯊꯥꯏꯅꯒꯤ꯫
ꯍꯥꯥ꯫ ꯀꯩꯍꯥꯏꯅꫭ
ꯐ꯭ꯂꯤꯞ ꯇꯧꯕꯤꯌꯣ ꯍꯥꯏꯌꯣ ꯐꯣꯟꯗꯣ ꯑꯇꯥꯕꯗꯣ ꯑꯄꯥꯕꯗꯣ ꯐꯣꯟ ꯑꯄꯞꯄ ꯑꯃ ꯀꯤ ꯀꯤ ꯎꯝ ꯊꯨꯞ ꯇꯨꯞ ꯊꯨꯞꯁꯤꯟ ꯌꯥꯕꯤꯗꯣ ꯑꯗꯨꯖꯨ ꯑꯁ ꯐꯖ ꯑꯗꯨꯖꯨ ꯄꯣꯋꯔ ꯔꯦꯟꯖꯔꯒꯤ ꯌꯥꯝ ꯁꯥꯔꯛꯄꯅꯤꯅꯦ ꯄꯥꯏꯕ ꯌꯥꯝ ꯄꯥꯏꯔꯛꯏꯗ
ꯑꯣ ꯑꯊꯨꯞꯄꯤ ꯑꯗꯨ ꯑꯊꯨꯞꯄꯤ ꯅꯠꯇꯕꯤꯗ ꯐꯣꯟꯗꯣ ꯑꯃ ꯑꯩꯈꯣꯏ ꯃꯥꯒꯤ ꯑꯩꯈꯣꯏ ꯃꯥꯏꯠ ꯄꯥꯏꯗꯅ ꯑꯃꯨꯛ ꯑꯩꯈꯣꯏ ꯆꯦꯅꯥ ꯄꯥꯏꯔꯝꯕꯗꯒꯤ ꯄꯥꯏꯕ ꯁꯨꯃꯥꯏꯅ
ꯇꯁ ꯑꯣꯏꯔꯦꯗꯅ ꯑ ꯈꯪꯉꯤ ꯈꯪꯉꯤ ꯃꯈꯥꯗ ꯈꯤꯇꯪ ꯆꯤꯡꯊꯔ ꯌꯥꯎꯕꯗꯣ ꯑ ꯍꯣꯏ ꯍꯣꯏ ꯆꯤꯡꯊꯔ ꯇꯧ ꯌꯥꯕꯤ ꯎꯝ ꯎꯝ ꯈꯪꯉꯤ
ꯂꯩꯒꯅꯤ ꯑꯗꯨꯒ ꯄꯥꯔꯒ ꯃꯩꯅꯦꯕꯨ ꯑꯗꯣ ꯑꯩꯈꯣꯏ ꯕꯥ ꯃꯨꯛ ꯀꯃꯥꯏꯟ ꯇꯧꯕꯅꯣ ꯈꯪꯗꯦ ꯀꯩꯅꯣꯒꯤ ꯑꯥ.. ꯀꯤ ꯄꯦꯠꯁꯦ ꯃꯤꯗꯤ ꯍꯥꯏꯗꯤ ꯑꯦ ꯕꯤ ꯁꯤ ꯑꯗꯩ ꯗꯤ ꯏ ꯑꯦꯐ ꯑꯗꯨꯃꯥꯏꯅ ꯍꯥꯏꯗꯤ ꯑꯍꯨꯝ ꯑꯍꯨꯝ ꯄꯨꯜꯂꯒ ꯑꯗꯨꯃꯥꯏ ꯀꯤꯄꯦꯠꯁꯤ ꯑꯗꯨꯃꯥꯏ ꯌꯥꯎꯋꯦꯗꯅ ꯃꯥꯏꯗꯤ ꯀꯝꯄ꯭ꯌꯨꯇꯔꯒꯤ ꯑꯃ ꯃꯌꯦꯛ ꯑꯃꯝꯃꯝ ꯌꯥꯎꯕꯤꯗꯣ ꯑꯗꯨꯃꯥꯏꯅ ꯇꯧꯕꯅꯦ ꯃꯥꯅ ꯄꯥꯏꯗꯣꯏꯖꯨ ꯑꯗꯨꯝ ꯄꯨꯂꯞ ꯌꯥꯎꯕꯤꯗꯣ ꯄꯨꯂꯞ ꯌꯥꯎ ꯌꯥꯎ ꯈꯔ ꯄꯥꯛꯂꯞ ꯇꯧꯕ ꯑꯁ ꯑꯗꯨꯝꯕꯅ ꯄꯥꯏꯕ ꯅꯨꯡꯉꯥꯏꯌꯦꯅ ꯑꯗꯨ ꯉꯥꯇ ꯑꯗꯨꯝꯕ ꯉꯥꯛꯇ ꯑꯗꯨꯝ ꯂꯩꯔ ꯄꯥꯏꯅꯦꯕ ꯌꯦꯡꯕꯗ ꯊꯤ ꯅꯣꯛꯅꯤꯡꯕꯅꯦꯕ
ꯎꯝ
ꯏꯄꯥꯛꯀ ꯄꯥꯛꯑꯒ ꯃꯌꯦꯛ ꯃꯌꯥꯝꯗꯣ
ꯎꯝ
ꯏꯁ ꯀꯤꯞꯄꯦꯠꯇ ꯃꯦꯁꯦꯁ ꯊꯥꯅꯕꯒꯤ ꯇꯦꯛ ꯇꯦꯛ ꯇꯦꯛ ꯇꯦꯛ ꯇꯦꯛ ꯇꯦꯛ ꯇꯦꯛ ꯇꯧꯔ ꯅꯝꯕ
ꯑꯁ ꯊꯨ ꯑꯗꯨꯗ ꯊꯨꯔꯕ ꯁꯨꯝ ꯀꯨꯏꯔꯀꯥꯟꯗ ꯊꯨꯔꯛꯄꯒꯤ ꯑꯁ
ꯆꯣꯡꯊꯣꯛꯂꯨꯕ ꯃꯥꯜꯂꯦ
ꯃꯤ ꯃꯥꯡꯗ ꯁꯣ ꯑꯣꯐ ꯀ ꯌꯥꯝ ꯇꯧꯅꯕꯅꯦꯕ ꯑꯁ ꯃꯤ ꯃꯌꯥꯝ ꯃꯃꯥꯡꯗ ꯊꯨꯕꯤ ꯇꯥꯅꯖꯦ
ꯑꯗꯣ ꯑꯩꯕꯨꯗꯤ ꯄꯥꯛꯅ ꯄꯥꯔꯛꯇꯕꯅꯤꯅ ꯌꯥꯝ ꯀꯟꯅꯗꯤ ꯊꯨꯔꯛꯇꯦ ꯀ꯭ꯂꯥꯁ ꯑꯩꯠꯇ ꯑꯃ ꯄꯥꯏꯔꯝꯃꯦ ꯑꯗꯨꯁꯨ ꯈꯨꯟꯕꯒꯤ
ꯈꯨꯟꯕꯒꯤ ꯑꯌꯦ ꯀ꯭ꯂꯥꯁ ꯑꯩꯠ ꯑꯩꯅ ꯏꯍꯥꯟ ꯍꯥꯟꯅ ꯅꯨꯄꯤ ꯀꯣꯏꯕꯅꯤꯅꯦ ꯏꯍꯥꯟ ꯍꯥꯟꯅ ꯀꯣꯏꯕꯗꯨꯗ ꯐ ꯊꯥꯅꯔꯛꯄꯅꯦ ꯃꯦꯁꯦꯁ ꯐꯣꯟ ꯀꯩꯅꯣ ꯇꯥ ꯂꯩꯕ ꯈꯪꯕ ꯐꯣꯟ ꯑꯃ ꯂꯦꯃꯟꯗꯣ
ꯎꯝ
ꯂꯦꯃꯟꯗꯣ ꯀꯅꯥꯝ ꯁꯤꯖꯤꯟꯅꯗꯦꯕ ꯑꯗꯨꯝ ꯇꯥ ꯂꯩꯕ
ꯑꯩꯅ ꯑꯃꯨꯛ ꯈꯨꯜꯂꯦꯗꯅ ꯈꯨꯜꯂꯒ ꯗꯥꯎꯖꯤꯅ ꯀꯃꯥꯏꯅ ꯀꯩꯅꯣ ꯇꯧꯒꯦꯅ ꯏꯃꯥꯟꯅꯥꯄꯤ ꯑꯃ ꯑꯩꯈꯣꯏ ꯀꯣꯆꯤꯡ ꯇꯧꯃꯤꯟꯅꯕ ꯑꯃꯅ ꯑꯗꯨꯀꯥꯟꯗ ꯑꯩꯅ ꯍꯥꯏꯕ ꯅꯨꯄꯤꯖꯦ ꯃꯣꯏꯒ ꯍꯥꯏꯗꯤ ꯇꯤꯟꯅꯕ ꯃꯥꯖꯤꯅ ꯅꯨꯄꯤꯖꯤꯅ ꯑꯃꯨꯛ ꯅꯣꯕꯣꯗꯤꯌꯥꯗ ꯂꯩꯕ ꯍꯥꯏꯇꯥꯔꯦ ꯅꯣꯕꯣꯗꯤꯌꯥ ꯂꯩꯕꯗꯒꯤ ꯍꯥꯏꯗꯤ ꯑꯩꯅ ꯁꯨꯝ ꯍꯥꯏ ꯈꯣꯠ ꯑꯗꯨ ꯈꯪꯕ ꯑꯗꯨꯒ ꯅꯝꯕꯔ ꯐꯣꯟ ꯅꯝꯕꯔꯖꯤ ꯏꯃꯥꯟꯅꯕꯤꯗꯨꯅ ꯂꯧꯕꯤꯔꯛꯑꯦꯗꯅ ꯄꯤꯔꯛꯄꯅꯦꯕ ꯐꯣꯟꯖꯦ ꯅꯨꯃꯤꯠꯇꯨꯗ ꯈꯨꯟꯕꯅꯦꯕ ꯑꯦ ꯀꯔꯤ ꯗꯥꯎꯅꯣ ꯇꯧꯔ ꯑꯗꯣ ꯅꯝꯕꯔꯁꯤ ꯑꯣꯟꯅ ꯂꯩꯔꯝꯕꯅꯦꯕ ꯑꯩꯩꯅ ꯈ꯭ꯋꯥꯏꯗꯧ ꯂꯪꯈꯠꯄꯁꯤ ꯍꯥꯏꯗꯤ ꯖꯦꯔꯣꯒ ꯊ꯭ꯔꯤꯒ ꯑꯗꯨꯃꯥꯏꯅ ꯑꯣꯟꯅꯕ ꯑꯗꯒꯤ ꯀꯣꯟꯅ ꯑꯃꯨꯛ ꯍꯥꯏꯔꯛꯑꯦ ꯀꯣꯟꯅ ꯍꯥꯏꯔꯒ ꯄꯥꯎ ꯐꯥꯎꯅꯔꯑꯦ ꯑꯗꯨꯅ ꯅꯨꯄꯤꯒ ꯋꯥꯔꯤ ꯌꯥꯝ ꯁꯥꯟꯅꯕ ꯍꯩꯇꯃꯤꯅ ꯏꯃꯥꯟꯅꯕ ꯑꯣꯏꯅ ꯁꯥꯟꯅꯔꯝꯃꯦ ꯐꯣꯟ ꯇꯧꯔꯒ ꯃꯦꯁꯦꯖꯄꯨꯗꯤ ꯃꯦꯁꯦꯖꯄꯨꯗꯤ ꯑꯩꯒ ꯊꯥꯅꯩꯌꯦꯕ ꯑꯗꯨꯒ ꯐꯣꯟ ꯇꯧꯔ ꯄꯥꯔ ꯀꯥꯟꯁꯤꯗ ꯏꯃꯥꯟꯅꯕ ꯑꯣꯏꯅ ꯁꯥꯟꯅꯍꯟꯕ ꯑꯦ ꯆꯥꯛꯈꯥꯑꯕ ꯆꯥꯔꯦ ꯀꯩꯗ ꯆꯥꯒꯦꯗ꯭ꯔꯣ ꯑꯩ ꯅꯣꯡꯅꯤꯡ ꯉꯥꯕ ꯍꯥꯢꯇꯔꯦ ꯍꯥꯢꯗꯤ ꯑꯩ ꯁꯥꯟꯅꯕ ꯑꯗꯨꯀꯥꯟꯗ ꯅꯨꯄꯤꯒ ꯋꯥꯔꯤ ꯑꯝ ꯁꯥꯟꯅ
ꯀꯩꯀꯥ ꯊꯥꯏꯅ ꯇꯧꯅ ꯎꯝ ꯊꯥꯏꯅ ꯏꯃꯥꯟ ꯃꯤ ꯄꯥꯏꯍꯜꯂꯒ ꯇꯧꯅꯕ ꯃꯦꯁꯦꯖꯀ ꯌꯥꯝ ꯊꯥꯅꯔꯛꯄꯅꯦ
ꯑꯗꯒꯤ ꯑꯗꯒꯤ ꯅꯥꯏꯟ ꯇꯦꯟ ꯀꯥꯏꯗꯨꯅ ꯑꯃꯨꯛ ꯑꯗꯨꯒꯤ ꯅꯨꯄꯤꯗꯣ ꯑꯗꯨꯝ ꯀꯣꯏꯅ ꯂꯣꯏꯁꯤꯟꯒꯔꯦꯕ ꯑꯗꯩ ꯃꯥꯗꯣ ꯈꯤꯇꯪ ꯄꯥꯝꯕꯩ ꯃꯑꯣꯡꯗꯤ ꯇꯧꯔꯒ ꯅꯨꯄꯥ ꯑꯇꯣꯞꯄ ꯀꯣꯏꯕꯒꯤ ꯌꯥꯅꯤꯡꯒꯨꯝ ꯌꯥꯅꯤꯡꯗꯕ ꯑꯨꯝ ꯇꯧ ꯂꯩꯕ ꯍꯥꯏꯇꯥꯔꯦ
ꯑꯦ
ꯑꯗꯨꯗ ꯑꯩꯁꯨ ꯇꯥꯟꯗꯅ ꯑꯗꯨꯝ ꯇꯣꯛꯈ꯭ꯔꯦ ꯊꯦꯡꯅꯈꯤꯗ꯭ꯔꯦ ꯐꯣꯟꯗꯨꯁꯨ ꯑꯗꯨꯝ ꯄꯥꯏꯈꯤꯗ꯭ꯔꯦ ꯑꯗꯒꯤ ꯍꯧꯖꯤꯛꯄꯨꯗꯤ ꯂꯨꯍꯣꯡꯈ꯭ꯔꯦ ꯑꯗꯨꯒꯅꯦ ꯑꯁ ꯑꯗꯨꯏ ꯅꯨꯄꯤꯗꯨ ꯑꯗꯨꯒ ꯍꯧꯖꯤꯛ ꯏꯃꯥꯟꯅꯕꯤ ꯑꯃ ꯑꯩ ꯅꯝꯕꯔ ꯂꯧꯕꯤꯔꯦ ꯇꯧꯕꯗꯣ ꯃꯣꯏ ꯎꯝ ꯍꯥꯏꯗꯤ ꯍꯥꯟꯅ ꯌꯥꯝ ꯀ꯭ꯂꯣꯁ ꯑꯣꯏꯅ ꯇꯤꯟꯅꯔꯛꯄꯒꯤ ꯃꯣꯏ ꯑꯍꯨꯝꯁꯦ ꯑ ꯑ ꯁꯍꯤ ꯀꯌꯥꯒꯤꯅꯣ ꯇꯦꯟ ꯌꯔꯁ ꯀꯩꯅꯣ ꯐ꯭ꯔꯦꯟꯁꯤꯞꯀ ꯇꯧꯔꯒ ꯃꯣꯏꯗꯣ ꯁꯨꯝ ꯀꯩꯅꯣ ꯇꯧꯕ ꯍꯥꯏꯇꯥꯔꯦ
ꯎꯝ
ꯁꯨꯝ ꯁꯦꯂꯦꯕ꯭ꯔꯦꯁꯟ ꯇꯧꯕ ꯑꯗꯨꯒ
ꯑꯩꯉꯣꯟꯗ ꯀꯔꯤ ꯑꯩꯗꯨ ꯀꯔꯤꯒꯤꯅꯣꯃ ꯑꯑꯥ ꯄꯩꯁꯥꯒꯤꯔ ꯀꯩꯒꯤꯅꯣꯃ ꯑꯩꯗꯨ ꯀꯥꯎꯔꯦ ꯃꯔꯝꯗꯣ
ꯎꯝ
ꯍꯥꯏꯗꯤ ꯊꯤꯜ ꯍꯜꯂꯛꯄꯅꯦꯕ ꯍꯧꯖꯤꯛꯀꯤ ꯏꯃꯥꯟꯅꯕꯤ ꯍꯣꯏꯗ ꯑꯗꯨꯒ